ꯍꯜꯂꯨ
ꯍꯜꯂꯣ
ꯑꯣ ꯇꯥꯔꯦ ꯇꯥꯔꯤ ꯆꯦ ꯑꯥ ꯇꯥꯔꯦ
ꯑ ꯅꯪꯤꯔꯣ ꯈꯠꯂꯉꯦ
ꯇꯥꯕꯩꯆꯥ
ꯇꯥꯏꯌꯦ ꯅꯪꯒꯤꯗꯣ ꯈꯔ ꯂꯥꯡꯉꯦꯕ
ꯂꯥꯏꯅꯒꯤꯗꯣ ꯈꯔ ꯂꯥꯡꯉꯦꯕ ꯑ ꯀꯩ ꯀꯩ ꯍꯦꯟꯖꯥꯡ ꯆꯥꯔꯒꯦ ꯏꯆꯦꯕ
ꯉꯁꯤꯗꯤ ꯉꯥ ꯊꯣꯡꯕ ꯆꯥꯏꯌꯦ
ꯑꯣ ꯀꯔꯤ ꯉꯥꯅꯣ
ꯑ ꯑꯍꯦꯂ ꯑꯍꯦꯂ
ꯍꯥꯎꯅꯤꯅꯦ ꯑꯗꯨꯗꯤ
ꯎꯝ ꯅꯣꯏꯗꯤ ꯀꯩ ꯆꯥꯒꯦ
ꯑꯩꯈꯣꯏꯗꯤ ꯏꯔꯣꯝꯕ ꯆꯥꯏꯗ
ꯀꯩ ꯔꯣꯝꯕꯅꯣ
ꯁꯦꯕꯣꯠꯅꯦ ꯑꯗꯒꯤ ꯀꯔꯤ ꯀꯔꯤ ꯇꯩꯅꯧꯋꯥꯝꯕꯤꯅꯦ ꯕꯦꯂꯦꯟꯗ꯭ꯔꯤꯅꯦ ꯃꯌꯥ ꯃꯌꯥ ꯂꯣꯟꯁꯤꯂꯦ ꯊꯣꯛꯑꯕ ꯈꯪꯗꯦ ꯅꯍꯥꯟ ꯑꯩꯈꯣꯏꯒꯤ ꯏꯗꯣꯝꯆꯥꯃꯅ ꯃꯣꯏ ꯆꯠꯂꯨꯏꯌꯦ ꯑꯗꯨꯗ ꯍꯥꯄꯛꯄ
ꯑꯣ
ꯑꯍꯤꯂꯥ ꯊꯣꯡꯕꯁꯦ ꯀꯃꯥꯏ ꯀꯃꯥꯏ ꯊꯣꯡꯒꯦ
ꯎꯝ ꯈꯔꯗꯤ ꯃꯥꯁꯦ ꯃꯁꯥ ꯑꯗꯨꯝ ꯀꯟꯕꯅꯦꯕ ꯑꯗꯨꯅ ꯇꯥꯎꯔꯒ ꯇꯥꯎꯕꯗ ꯃꯥꯁꯦ ꯊꯥꯎ ꯌꯥꯝ ꯄꯣꯛꯈꯛꯑꯦꯕ ꯃꯈꯣꯡ ꯈꯨꯝꯃꯒ ꯇꯥꯎꯗꯗꯤ ꯌꯥꯗꯦꯕ ꯑꯗꯨꯒ ꯋꯥ ꯃꯀꯪ ꯃꯀ ꯀꯒ ꯄꯣꯔꯛꯑꯦ ꯑꯗꯨꯝ ꯃꯣꯏ ꯐꯤꯁ ꯁꯦꯟꯇꯔꯗꯒꯤ ꯑꯗꯨꯒ ꯇꯥꯎꯊꯣꯛꯑꯅꯤ ꯑꯗꯨꯒ ꯑꯗꯨꯝ ꯃꯔꯣꯏ ꯃꯄꯥꯡ ꯉꯥ ꯊꯣꯡꯕ ꯑꯗꯨꯃꯥꯏꯅ ꯇꯤꯜꯍꯧ ꯆꯅꯝ ꯉꯧꯔꯅꯤ ꯑꯂꯨ ꯉꯧꯁꯜꯂꯅꯤ ꯈꯥꯃꯦꯟ ꯁꯤꯟꯕ ꯉꯧꯔꯅꯤ ꯑꯗꯨꯒ ꯑꯇꯥꯎꯕꯗꯣ ꯍꯥꯞꯆꯤꯜꯂꯒ ꯃꯍꯤ ꯍꯥꯞꯄꯒ ꯊꯣꯡꯕ ꯃꯍꯤ ꯈꯔ ꯂꯥꯡꯅ ꯃꯍꯤ ꯆꯥꯗꯣꯏꯅꯦꯕ ꯃꯥꯗꯤ ꯑꯌꯥꯝꯕꯅ ꯍꯥꯎꯋꯦ ꯑꯗꯨꯒ ꯈꯤꯇꯪ ꯃꯥꯁꯦ ꯑꯍꯦꯂꯥꯁꯦ ꯈꯤꯇꯪ ꯁꯤꯜꯂꯞ ꯂꯩꯀꯣ ꯃꯥꯥꯏ ꯃꯍꯥꯎꯁꯦ ꯆꯨꯝꯅꯒꯤ ꯉꯥꯔꯥꯎꯒ ꯃꯥꯟꯅꯗꯦꯕ
ꯀꯥꯡꯁꯤꯕꯨ ꯀꯥꯡꯁꯤ ꯀꯨꯏꯁꯤꯜꯂꯛꯇ꯭ꯔꯦ ꯈꯦꯆꯤꯒ ꯇꯧꯔꯣꯏꯗ꯭ꯔꯣ ꯑꯣ ꯀꯦꯖꯤ ꯀꯩꯀꯩ ꯍꯦꯟꯖꯥꯡ ꯃꯊꯦꯜ ꯍꯥꯞꯇꯣꯏꯅꯣ
ꯑ ꯎꯇꯤ ꯑꯃ ꯊꯣꯡꯉꯅꯤ ꯈꯦꯆꯤ ꯑꯃ ꯂꯩꯖꯔꯦ ꯃꯁꯥꯒꯤ ꯎꯇꯤ ꯊꯣꯡꯉꯅꯤ ꯂꯐꯨ ꯑꯃ ꯏꯔꯣꯜꯂꯅꯤ ꯃꯥꯏꯔꯦꯟ ꯑꯃ ꯁꯥꯛ ꯇꯧꯔꯅꯤ
ꯌꯥꯝ ꯍꯥꯎꯅꯤꯅꯦ ꯑꯗꯨꯗꯤ
ꯎꯝ
ꯊꯝꯅꯥꯗꯒ ꯇꯧꯔꯣꯏꯗ꯭ꯔꯣ
ꯇꯧꯅꯤ ꯊꯝꯅꯥꯗꯨꯁꯨ ꯑꯩꯈꯣꯏꯗꯤ ꯍꯧꯗꯕꯅꯤꯅ ꯂꯩꯗꯣꯏꯅꯦ ꯕꯖꯥꯔꯗꯒꯤ
ꯍꯧꯖꯤꯛꯀꯥꯟ ꯑꯗꯨꯝ ꯌꯣꯟꯕ ꯂꯥꯛꯅꯔꯦꯗꯀꯣ ꯊꯥꯏꯅꯗꯤ ꯍꯧꯗ꯭ꯔꯗꯤ ꯆꯥ ꯐꯪꯗꯦꯒ ꯍꯥꯏꯕ ꯋꯥꯅꯤ
ꯎꯝ
ꯍꯧꯖꯤꯛꯀꯥꯟꯁꯤꯕꯨ ꯀꯔꯤ ꯀꯔꯤ ꯀꯩꯀꯩ ꯃꯊꯦꯜꯅ ꯍꯥꯎꯔꯤꯒꯦ ꯍꯧꯖꯤꯛꯁꯦ
ꯍꯧꯖꯤꯛꯁꯦ ꯁꯧꯒ꯭ꯔꯤꯒꯨꯝꯕ ꯈꯥꯃꯦꯟ ꯁꯤꯟꯕ ꯀꯥꯡꯁꯣꯏꯒꯨꯝꯕ ꯆꯝꯕꯅ ꯍꯥꯎꯋ ꯌꯥ ꯆꯪꯝꯕꯅ
ꯑꯩꯈꯣꯏꯁꯨꯨ
ꯍꯥꯎꯗ꯭ꯔꯣ ꯑꯆꯝꯕꯅ ꯃꯍꯤ ꯃꯅꯥꯏ ꯆꯥꯕꯅ
ꯍꯥꯎꯋꯦ ꯀꯥꯂꯦꯟ ꯑꯣꯏꯕꯅꯤꯅꯀꯣ ꯑꯆꯝꯕ ꯁꯧꯒ꯭ꯔꯤꯒꯨꯝ ꯊꯕ ꯀꯥꯡꯁꯣꯏ ꯇꯧꯔꯒ ꯆꯝꯂꯞꯅ ꯊꯣꯡꯉꯒꯅꯦ ꯑꯗꯨꯝ ꯆꯥꯕ ꯊꯥꯎ ꯉꯧꯕ ꯑꯣꯏꯔꯒꯅ ꯑꯗꯨꯝ ꯆꯝꯐꯨꯠ ꯑꯃ ꯀꯩ ꯑꯃ ꯍꯥꯞꯄꯒꯀꯣ ꯎꯝ ꯍꯥꯎꯋꯦꯗꯥꯥꯏꯅ ꯇꯧꯕꯗꯣ
ꯎꯝ ꯎꯝ
ꯑꯗꯒꯤ ꯑꯩꯈꯣꯏ ꯑꯁ ꯈꯪꯗꯦꯅꯦ ꯀꯥꯂꯦꯟ ꯑꯣꯏꯝꯅꯤꯅ ꯅꯨꯡꯊꯜ ꯁꯨꯃꯥꯏꯅ ꯆꯥꯛ ꯊꯣꯂꯛꯄꯁꯦ ꯁꯤꯗ ꯍꯩ ꯔꯥꯛ ꯈꯔ ꯃꯦꯠꯂ ꯍꯦꯛ ꯆꯥꯕ ꯍꯩꯅꯧ ꯀꯩꯀꯩꯀꯣ ꯅꯨꯡꯁꯤꯗꯥꯛ ꯍꯥꯥꯞꯆꯜꯂꯒ ꯍꯥꯎꯋꯤꯁꯤꯁꯨ
ꯍꯩꯅꯧꯁꯦ ꯑꯃꯨꯟꯕ ꯑꯣꯏꯅ ꯆꯥꯅꯤꯡꯉꯤ ꯁꯪꯕꯁꯦ ꯌꯥ ꯀꯨꯝꯃꯦ
ꯍꯣꯏ ꯑꯗꯨꯕꯨꯗꯤ ꯑꯗꯣ ꯃꯍꯥꯎ ꯇꯣꯉꯥꯟ ꯇꯣꯉꯥꯟꯕ ꯑꯗꯨꯅꯤ ꯑꯃꯨꯟꯕꯩꯅ ꯃꯍꯥꯎ ꯑꯃ ꯈꯤꯇꯪ ꯁꯤꯟꯕ ꯆꯥꯅꯤꯡꯉꯒꯅ ꯑꯁꯪ ꯚꯦꯛ
ꯍꯣꯏ ꯌꯥ ꯀꯨꯝꯃꯦ ꯍꯥꯏꯕꯅꯦ ꯅꯣꯡ ꯐꯥꯠꯇꯣꯛꯁꯨ ꯑꯁꯥꯡ ꯑꯁꯪꯕꯗꯣ ꯃꯦꯠꯂꯒ ꯆꯅꯤꯡꯉ ꯄꯨꯁꯨ ꯌꯥꯎꯋꯗ ꯉꯝꯗ ꯩ ꯋꯥꯟ
ꯃꯥꯜ ꯏꯆꯦꯍꯣꯏꯒꯤ ꯀꯩꯀꯩ ꯊꯥꯒꯦ ꯍꯤꯡꯒꯣꯜꯗ
ꯍꯤꯡꯒꯣꯜꯁꯦ ꯏꯟꯖꯥꯡ ꯅꯥꯄꯤ ꯑꯣꯏꯅꯗꯤ ꯊꯥꯗꯦ ꯃꯔꯣꯏ ꯃꯄꯥꯡ ꯈꯔ ꯊꯥꯏ ꯏꯁꯥ ꯅꯥꯄꯤ ꯊꯐꯝ ꯂꯩꯇꯦ ꯃꯔꯨꯞ ꯃꯄꯥꯛꯥꯡ ꯅꯄꯥꯛꯄꯤꯒꯨꯝꯕ ꯅꯥꯀꯨꯞꯄꯤꯒꯨꯝꯕ ꯑꯗꯨꯨꯝꯝꯕ ꯈꯔ ꯊꯥꯏ ꯃꯌꯥꯡꯇꯣꯟꯒꯨꯝꯕ
ꯑꯗꯨꯕꯨꯗꯤ ꯂꯝꯁꯦ ꯄꯤꯛ ꯄꯤꯛꯅ ꯂꯩꯅꯕꯅꯤꯅꯀꯣ ꯑꯗꯣ ꯑꯩꯈꯣꯏꯔꯣꯝꯗꯤ ꯑꯗꯨꯝ ꯅꯨꯡꯉꯥꯏꯌꯦ ꯂꯝꯁꯦ ꯈꯔ ꯆꯥꯎꯁꯨ ꯆꯥꯎꯋꯦ ꯆꯥꯎꯕꯅꯤꯅ ꯑꯗꯨꯝ ꯑꯦꯟꯖꯥꯡ ꯅꯥꯄꯤ ꯑꯗꯨꯝ ꯈꯔ ꯑꯗꯨꯝ ꯊꯥꯏꯌꯦ
ꯎꯝ ꯍꯣꯏ ꯍꯤꯡꯒꯣꯜꯒꯤꯗꯣ ꯀꯩ ꯀꯩ ꯊꯥꯔꯒꯦ ꯍꯟꯗꯛꯇꯤ
ꯑꯗꯨꯝ ꯃꯇꯝ ꯃꯇꯝꯒꯤ ꯁꯦꯕꯣꯠ ꯀꯩꯅꯣꯗꯤ ꯌꯥꯝ ꯄꯥꯜꯂꯦ ꯍꯟꯗꯛꯁꯦ ꯀꯣꯂꯤ ꯍꯋꯥꯏꯁꯦ ꯌꯥꯝ ꯄꯥꯜꯂꯦ ꯑꯗꯒꯤ ꯀꯗꯒꯤ ꯀꯔꯤꯕ ꯍꯋꯥꯏ ꯑꯁꯥꯡꯕꯤꯗꯣ ꯀꯥꯡꯉꯧꯕ ꯆꯥꯕꯤꯗꯣ
ꯎ
ꯑꯗꯨ ꯂꯧꯑꯣ ꯏꯆꯦ ꯍ ꯅꯣꯡꯃ ꯁꯨꯝ ꯀꯣꯏꯊꯣꯔꯛꯑꯣ ꯑꯗꯨ ꯍꯦꯛꯑꯣ ꯃꯌꯥꯝ ꯑꯗꯨꯝ ꯑꯩꯈꯣꯏ ꯁ꯭ꯋꯥꯏꯗ ꯃꯌꯥꯝ ꯊꯥꯅꯕꯅꯤꯅꯅꯦ ꯊꯑꯣꯏ ꯌꯣꯟꯕꯗꯨꯁꯨ ꯍ ꯀꯩꯅꯣ ꯇꯧꯋꯦꯕ ꯑꯗꯨꯅ ꯑꯗꯨꯝ ꯌꯨꯝꯒꯤ ꯆꯥꯅꯕ ꯑꯣꯏꯅꯕꯗ ꯑꯗꯨꯝ ꯏꯁꯤꯟꯈꯤꯕ ꯑꯗꯨꯝ ꯀꯪꯁꯤꯟꯈꯤꯕꯅ ꯍꯥꯟꯕꯗꯣ ꯑꯣꯏꯌꯦ ꯑꯩꯈꯣꯏ ꯁꯨꯝ ꯑꯩꯈꯣꯏꯅꯒ ꯂꯥꯛꯑꯁꯨ ꯍꯦꯛ ꯄꯨꯔꯛꯀꯦ
ꯑꯥ ꯃꯣꯔꯣꯛ ꯑꯇꯦꯛꯄ ꯑꯃ ꯉꯁꯤꯁꯦ ꯌꯥꯝ ꯀꯨꯞꯄ ꯑꯃ ꯉꯧꯔꯣꯛ ꯉꯧꯔꯣꯛ ꯉꯧꯋꯦꯕ ꯏꯃꯅ ꯄꯗꯥꯥꯗꯒꯤ ꯂꯩꯔ ꯑꯗꯨꯒ ꯌꯥꯝ ꯀꯨꯞꯄꯦ ꯀꯨꯞꯄꯗꯤ ꯉꯧꯔꯣ ꯉꯧꯔꯣ ꯉꯧꯋꯦ ꯁꯥꯗꯤ ꯌꯥꯝ ꯁꯥꯔꯝꯃꯦ ꯑꯗꯨꯒ ꯃꯣꯔꯣꯛꯇꯣ ꯀꯁ ꯀꯁꯁꯨ ꯀꯣꯄꯤ ꯀꯄꯗꯤ
ꯃꯣꯔꯣꯛꯁꯤꯁꯨ ꯃꯣꯔꯣꯛ ꯑꯇꯦꯛꯄ ꯍꯥꯏꯕꯅꯤ ꯃꯈꯜ ꯃꯈꯜ ꯑꯗꯒꯤ ꯌꯥꯝ ꯄꯤꯛꯄꯤ ꯑꯗꯒꯤ ꯉꯧꯔꯨꯅꯕꯤ ꯌꯥꯝꯅ ꯊꯣꯛꯏꯅꯦ ꯍꯧꯖꯤꯛꯁꯦ
ꯎꯝ
ꯑꯅꯧ ꯑꯅꯧꯕ ꯚꯦꯔꯥꯏꯇꯤ ꯀꯣ ꯁꯣꯝꯗꯩ ꯁꯨꯝ ꯄꯨꯁꯜꯂꯛꯄ ꯑꯣꯏꯗꯣꯏꯔꯥ ꯈꯪꯗ꯭ꯔꯦ
ꯎꯝ ꯅꯍꯥꯟꯈꯩ ꯑꯆꯧꯕꯕꯨꯕꯨ ꯁꯥꯗꯅ ꯍꯧꯖꯤꯛꯀꯤ ꯀꯨꯞꯄꯒ ꯌꯥꯝ ꯁꯥ ꯁꯥ ꯂꯩꯔꯝꯃꯤ ꯁꯥꯔꯣꯏꯗꯕ ꯑꯣꯏ ꯅꯤꯡꯉꯒ
ꯎꯝ
ꯑꯗꯣ ꯍꯧꯖꯤꯛꯀꯥꯟꯁꯦ ꯎ ꯃꯣꯔꯣꯛꯁꯨꯅꯦ ꯃꯍꯥꯎ ꯌꯥꯎꯗꯅ ꯀꯥꯡꯪꯁꯥ ꯁꯥꯕ ꯑꯃ ꯇꯧꯋꯦ ꯍꯧꯖꯤꯛꯀꯥꯟꯒꯤ ꯎ ꯃꯣꯔꯣꯛꯁꯦ ꯁꯥꯕꯗꯤ ꯄꯪꯁꯥ ꯁꯥꯔꯒ ꯎ ꯃꯣꯔꯣꯛꯀꯤ ꯃꯍꯥꯎ ꯑꯥ
ꯃꯥꯅꯦ ꯑꯗꯣ ꯌꯥꯝ ꯁꯁ ꯑꯩꯈꯣꯏꯁꯨ ꯑꯩꯈꯣꯏꯁꯨ ꯅꯍꯥꯟ ꯅꯣꯡꯃ ꯑꯩꯈꯣꯏ ꯃꯥꯅ ꯂꯩꯔꯛꯑꯦ ꯎ ꯃꯣꯔꯣꯛꯇꯣ ꯑꯗꯨꯒ ꯑꯩꯈꯣꯏꯗꯤ ꯃꯣꯔꯣꯛꯁꯦ ꯑꯗꯨꯝ ꯈꯔ ꯄꯥꯝꯒꯜꯂꯦꯕ ꯄꯥꯡꯒꯟꯕꯅ ꯆꯥꯕ ꯆꯥꯕꯗ ꯑꯃꯒꯁꯦ ꯑꯩꯈꯣꯏ ꯃꯔꯤ ꯃꯉꯥ ꯁꯨꯔꯦ ꯑꯃ ꯑꯗꯨꯝ ꯆꯥ ꯉꯝꯃꯦꯕ ꯑꯁ ꯅꯍꯥꯟꯗꯤ ꯀꯩꯅꯣꯅꯦ ꯈꯤꯇꯪ ꯈꯨꯖꯤꯟ ꯃꯥꯏꯕ ꯄ ꯑꯃ ꯆꯥꯕ ꯂꯣꯏ ꯉꯝꯗꯦ ꯍꯦꯛꯇ ꯉꯥꯎꯕꯅꯤ
ꯎꯝ ꯍꯧꯖꯤꯛ ꯑꯅꯧꯕ ꯎ ꯃꯣꯔꯣꯛ ꯊꯣꯛꯄ ꯌꯥꯝ ꯁꯥꯕꯅꯦ
ꯑꯗꯣ ꯃꯤꯅ ꯍꯥꯏꯕ ꯍꯟꯒꯦꯅꯀꯣ ꯀꯔꯤ ꯀꯔꯤ ꯑꯗꯨꯝ ꯁꯨꯝꯕ ꯌꯥꯝ ꯁꯥꯕꯁꯦ ꯔꯤꯡꯕꯟ ꯃꯣꯔꯣꯛ ꯍꯥꯏꯅꯦ ꯐꯥꯝꯒ ꯁꯨꯝ ꯇꯧꯕ ꯃꯤꯁꯤꯡꯅ ꯃꯣꯏꯒꯤ ꯑꯀꯣꯏꯕꯗꯨꯗ ꯁꯨꯝ ꯈ ꯌꯥꯝꯅ ꯊꯋꯦꯡꯒꯤꯅꯗ ꯑꯗꯨꯝ ꯁꯨꯝ ꯊꯥꯕꯁꯦ ꯁꯤꯗ ꯄꯥꯟꯕ ꯃꯣꯔꯣꯛꯁꯦ ꯌꯥꯝ ꯁꯥꯏ ꯍꯥꯏꯌꯦ
ꯑꯣ ꯎꯝ ꯑꯗꯨꯒ ꯍꯧꯖꯤꯛꯀꯥꯟꯗ ꯑꯃꯨꯛ ꯁꯪꯇꯛ ꯁꯪꯕ ꯑꯃꯁꯨ ꯊꯣꯛ ꯀꯄꯅꯤ ꯎ ꯃꯔꯣꯛꯁꯦ ꯁꯪꯇꯛ ꯑꯁꯪꯕ ꯉꯥꯛꯇ ꯑꯣꯏꯅ ꯑꯉꯥꯡ ꯑꯉꯥꯡꯕ ꯌꯥꯎꯗꯕ ꯑꯁꯪꯕ ꯉꯥꯛꯇ ꯕꯖꯥꯔꯗ ꯍꯧꯖꯤꯛꯀꯥꯟꯅ ꯎ ꯃꯣꯔꯣꯛ ꯌꯣꯟꯕ ꯎꯕꯁꯦ ꯑꯁ ꯑꯉꯥꯡꯕ ꯀꯌꯥ ꯌꯥꯎꯗꯦ ꯑ ꯁꯪꯕ ꯉꯥꯛꯇ ꯑꯣꯏꯅ ꯇꯧꯋ ꯑꯥ ꯑꯁꯪꯕ ꯉꯥꯛꯇ ꯎꯝ ꯎꯝ
ꯀꯥꯡ ꯀꯣꯏꯕꯒ ꯆꯠꯂꯣꯏꯗ꯭ꯔꯣ
ꯀꯥꯡꯁꯦ ꯈꯪꯗꯦꯅꯦ ꯀꯗꯥꯏꯗ ꯀꯣꯏꯗꯣꯏꯅꯣ ꯁ꯭ꯀꯣꯟꯒ ꯅꯛꯅꯕꯅꯤꯅ ꯑꯩꯈꯣꯏꯗꯤ ꯁ꯭ꯀꯣꯟ ꯐꯧ ꯍꯥꯏꯐꯦꯠ ꯌꯦꯡꯉꯨꯗꯧ ꯃꯉꯥꯏꯔꯦ
ꯆꯤꯡꯕꯒꯗꯤ ꯌꯥꯎꯗ꯭ꯔꯣ
ꯆꯤꯡꯕꯁꯦ ꯑꯉꯥꯡꯈꯩ ꯆꯤꯡꯕ ꯌꯥꯎꯍꯟꯅꯤ ꯃꯃꯥꯡꯒꯤꯗꯗꯤ ꯑꯉꯥꯡ ꯃꯥꯡꯗꯅ ꯏꯆꯥ ꯅꯨꯨꯄꯤ ꯃꯥꯥꯡꯒꯤꯗꯅ ꯀꯥꯡ ꯆꯤꯡꯕ ꯌꯥꯎꯔꯒ ꯃꯣꯏꯅ ꯑꯗꯨꯝ ꯆꯠꯃꯤꯟꯅ ꯆꯠꯈ꯭ꯔꯕ ꯑꯩꯈꯣꯏꯅ ꯋꯥꯡꯃ ꯂꯥꯟꯊꯣꯛꯑꯒ ꯁ꯭ꯀꯣꯜ ꯃꯅꯨꯡ ꯆꯪꯉ ꯂꯩꯔꯝꯃꯒꯦꯅ ꯇꯧꯔꯒ ꯀꯥꯡꯗꯨꯗꯤ ꯆꯤꯡꯕ ꯂꯣꯏ ꯂꯣꯏꯔꯒ ꯆꯪꯉꯦ ꯑꯗꯨꯒ ꯏꯆꯥꯅꯨꯄꯤꯗꯤ ꯌꯥꯎꯔꯛꯇ꯭ꯔꯕ ꯑꯗꯨꯒꯗꯤ ꯀꯣꯟꯅ ꯏꯆꯥ ꯅꯨꯨꯄꯤꯅ ꯑꯩꯉꯣꯟꯗ ꯐꯣꯟ ꯑꯣꯏꯅ
ꯇꯧꯔꯒꯏ ꯔꯨꯔ
ꯑ ꯃꯥꯥꯏꯁ
ꯃꯥꯏꯁꯤꯗ ꯂꯩ ꯃꯤꯗꯒꯤ ꯐꯪꯉ ꯑꯗꯨ ꯐꯪꯗꯣꯏꯅꯤꯡꯉꯦ ꯑꯗꯨꯒ ꯁꯤ ꯐꯣꯟ ꯅꯝꯕꯔꯒꯁ ꯐꯥ ꯄꯨꯔꯤꯅꯦ ꯐꯩ ꯐꯩ ꯑꯦ ꯑꯗꯣ ꯍꯧꯖꯤꯛꯁꯦ ꯀꯥꯡ ꯃꯇꯝꯅꯤꯅ ꯀꯤꯍꯣꯝ ꯀꯤꯍꯣꯝ ꯃꯇꯝ ꯑꯣꯏꯔꯦ ꯌꯊꯣ ꯆꯥꯕ ꯌꯥꯝ ꯆꯠꯅꯕ ꯃꯇꯝꯗꯨꯅꯤꯅꯦ
ꯀꯤꯍꯣꯝ ꯍꯥꯎꯔꯅꯤ ꯀꯤꯍꯣꯝ ꯀꯤꯍꯣꯝ ꯃꯦꯠꯂꯒꯕꯨ ꯆꯥꯅꯤꯡꯉꯛꯑꯦꯅꯦ
ꯀꯤꯍꯣꯝꯁꯦ ꯀꯤꯍꯣꯝꯁꯦ ꯀꯩ ꯀꯩ ꯂꯝꯒꯤ ꯍꯣꯝꯅ ꯍꯦꯟꯅ ꯃꯍꯥꯎ ꯂꯩꯕꯁꯦ ꯍꯦꯟꯒꯦ ꯈꯪꯕ꯭ꯔꯣ
ꯈꯪꯗꯦꯗ ꯊꯥꯏꯅꯗꯤ ꯋꯥꯏꯊꯧꯔꯣꯝꯅꯤ ꯗ ꯑꯗꯒꯤ ꯀꯩꯅꯣꯔꯣꯝꯗꯒ ꯀꯥꯗꯣꯝ ꯁꯥꯏꯗꯠꯇꯅꯣ ꯌꯥꯝ ꯆꯠꯅꯗꯥꯏꯅꯦ ꯀꯥꯏ ꯀꯥꯏꯗꯅꯣ
ꯑ ꯆꯠꯄꯨꯗꯤ ꯌꯥꯝ ꯆꯠꯅꯩꯌꯦ ꯑꯗ ꯁꯨꯝ ꯆꯥꯔꯁꯨ ꯍꯧꯖꯤꯛꯀꯥꯟ ꯃꯍꯥꯎ ꯂꯩꯇ꯭ꯔꯗꯤ ꯆꯥꯅꯤꯡꯗꯦꯗꯅ
ꯎꯝ ꯑꯗꯣ ꯃꯍꯥꯎꯒꯤꯗꯤ ꯈꯪꯗꯦꯅꯦ ꯃꯈꯟ ꯃꯈꯟ ꯆꯥꯔꯨꯗꯃꯤꯅ꯫
ꯃꯥꯥꯅꯤ ꯃꯥꯥꯅꯤ꯫
ꯑꯗꯨꯝ ꯀꯤ ꯀꯤꯍꯣꯝ ꯍꯥꯏꯗꯤ ꯃꯍꯥꯎ ꯌꯥꯝ ꯊꯤꯅ ꯈꯪꯅ ꯆꯥꯁꯤꯜꯂꯨꯕ ꯅꯠꯇꯝꯃꯤꯅ꯫
ꯍꯣꯏ ꯑꯗꯨꯕꯨꯗꯤ ꯊꯑꯣꯏꯅꯖꯨ ꯑꯗꯨꯝ ꯅꯨꯡꯇꯤꯒꯤ ꯆꯥꯕ ꯅꯠꯇꯦ ꯅꯣꯡ ꯐꯥꯗꯣꯛ ꯆꯥꯕꯅꯤꯗꯣ ꯑꯗꯨꯑꯣꯏꯖꯨ ꯃꯣꯏ ꯊꯥꯕꯗꯣ ꯂꯝ ꯂꯝꯆꯤꯡ ꯑꯗꯨꯒꯤ ꯀꯔꯤ ꯐꯨꯅꯥꯟꯂꯣꯝꯒꯤ ꯑꯗꯩ ꯀꯔꯤꯑꯣ ꯀꯔꯤ ꯀꯥꯎꯕꯨ ꯀꯥꯎꯔꯦꯅꯦ ꯋꯥꯏꯊꯧꯒꯤꯒ ꯑꯗꯨꯝ ꯆꯥꯟꯅꯕꯗꯣ꯫ ꯁꯦ ꯁꯤꯅ ꯊꯨꯝꯕ ꯍꯦꯜꯂꯤ ꯁꯤꯅ ꯃꯍꯤ ꯍꯣꯡꯕ ꯍꯦꯜꯂꯤ ꯒꯥꯏꯅ ꯁꯨꯝ ꯂꯩꯕ ꯃꯥꯜꯂꯦꯕ ꯑꯩꯈꯣꯏꯕꯨꯗꯤ ꯑ ꯅꯣꯡ ꯐꯥꯗꯣꯛ ꯆꯥꯕꯅꯤ ꯊꯑꯣꯏꯒꯤ ꯄꯥꯡ ꯆꯥꯔꯨꯗꯕꯅꯤꯅꯗꯤ ꯈꯪꯗꯦꯕ꯫
ꯍꯣꯏ꯫
ꯎꯝ ꯑꯗꯩ ꯊꯝꯆꯦꯠꯀꯖꯦ ꯍꯥꯎꯕ ꯃꯇꯝꯅꯤ ꯍꯧꯖꯤꯛꯁꯦ꯫
ꯊꯝꯆꯦꯠ ꯍꯥꯏꯔꯒ ꯅꯍꯥꯟ ꯀꯩꯅꯣꯗꯒꯤ ꯕꯤꯁꯦꯝꯄꯨꯔꯗꯒꯤ ꯂꯩꯔꯛꯄ ꯊꯝꯆꯦꯠꯇꯨꯗꯤ ꯌꯥꯝ ꯅꯧꯔꯤ ꯍꯧꯖꯤꯛ ꯃꯄꯨꯡ ꯐꯥꯗ꯭ꯔꯤꯑꯕ ꯄꯤꯁꯛ ꯄꯤꯁꯛ ꯄꯤꯛꯏ꯫
ꯑꯩꯈꯣꯏ ꯅꯧꯔꯤꯉꯩ ꯍꯦꯛꯇꯣꯛꯑꯕ ꯖꯥꯅꯤ꯫
ꯎꯝ ꯃꯄꯨꯡ ꯐꯥꯗ꯭ꯔꯤꯑꯕ ꯊꯝꯆꯦꯠ ꯃꯍꯥꯎ ꯌꯥꯎꯗ꯭ꯔꯤ꯫ ꯑꯗꯨ ꯃꯤ ꯈꯔ ꯑꯃꯗꯤ ꯑꯗꯨꯃꯥꯏꯅ ꯌꯥꯝ ꯅꯧꯔꯤꯉꯩꯗ ꯆꯥꯅꯤꯡꯕ ꯃꯤꯁꯨ ꯂꯩꯀꯣ꯫ ꯍꯥꯎꯋꯦ ꯍꯥꯏꯕ ꯃꯤꯁꯨ ꯂꯩ ꯑꯗꯣ ꯑꯩꯈꯣꯏꯗꯤ ꯑꯩꯗꯤ ꯏꯁꯥꯒꯤ ꯑꯣꯏꯅ ꯊꯝꯆꯦꯠꯁꯦ ꯌꯥꯝ ꯂꯤꯕ ꯃꯔꯨ ꯀꯥꯛ ꯀꯥꯛ ꯂꯥꯎꯕ ꯇꯣꯛꯑꯒ ꯌꯣꯟꯕꯒꯤ ꯇꯥꯏꯃꯤꯡꯗꯣ꯫
ꯑꯥ ꯎꯝ ꯃꯥꯥꯏ ꯃꯤ ꯃꯥꯏ ꯃꯥꯏ ꯑꯄꯥꯝꯕ ꯍꯥꯏꯗꯨꯅꯤꯅꯦ꯫
ꯎꯝ ꯎꯝ ꯎꯝ ꯑꯣ ꯍꯣꯔꯦꯟ ꯑꯃꯨꯛ ꯇꯧꯔꯛꯑꯒꯦ ꯍꯧꯖꯛꯀꯤꯗꯤ ꯊꯝꯃꯒꯦ꯫
ꯑꯣ ꯍꯣꯏ ꯍꯣꯏ ꯍꯣꯏ ꯎꯝ꯫